ꯑꯣ
ꯑꯗꯨꯣ ꯍꯦꯜꯂꯣ
ꯀꯥꯏꯗꯧꯔꯣꯏꯗꯣ ꯏꯇꯥꯎ
ꯎꯄ ꯉꯥꯏꯔꯤꯌꯦ
ꯇꯔꯕ
ꯣꯜ ꯂꯥꯛꯒꯄꯪꯒ ꯑꯥꯏꯔꯤꯌꯦ
ꯑꯣ ꯀ ꯀꯥꯏ ꯑꯩꯁꯨ ꯉꯥꯏꯔꯤꯅꯦ
ꯕꯣꯜꯒꯤ ꯀꯩꯅꯣ ꯃꯇꯝꯅꯤꯗꯅ
ꯍꯥꯥ
ꯕꯣꯜꯒꯤ ꯃꯇꯝꯅꯤꯗꯅ ꯉꯥꯏꯒꯗꯕꯅꯤ
ꯎꯝ ꯍꯣꯏ ꯕꯣꯜꯒꯤ ꯃꯇꯝꯅꯦ
ꯀꯩ ꯀꯩ ꯃꯊꯦꯜ ꯆꯥꯔꯦ ꯉꯁꯤ
ꯉꯁꯤꯁꯦ ꯑꯁ ꯍꯦꯟꯁꯥꯡ ꯍꯥꯎꯇꯦꯗ ꯉꯁꯤꯗꯤ ꯀꯩꯅꯣ ꯊꯥꯡꯖꯤꯡꯒ ꯎꯁꯣ ꯑꯩꯒ ꯇꯧꯋꯦ ꯏꯔꯣꯟꯕ ꯇꯧꯋꯦ
ꯏꯣꯟ ꯁꯔꯔꯣ
ꯎꯝ ꯍꯣꯏ ꯏꯔꯣꯟꯕ ꯆꯥꯕ ꯅꯪꯗꯤ
ꯑꯩꯈꯣꯏ ꯑꯩꯈꯣꯏꯁꯨ ꯎꯁꯣꯏꯒ ꯎꯝ ꯀꯩꯅꯣ ꯍꯃꯦꯟ ꯆꯥ
ꯑꯣ ꯎꯁꯣꯏ ꯃꯇꯝꯅꯤꯅꯀꯣ
ꯍꯣꯏ
ꯑꯣ
ꯃꯇꯝ ꯃꯇꯝꯗꯗꯤ ꯆꯥꯒꯗꯕꯅꯤ
ꯎ ꯃꯇꯝ ꯃꯇꯝꯒꯤ ꯏꯟꯖꯥꯡꯅꯤꯅ
ꯍꯣꯏ
ꯌꯨꯝꯗ ꯂꯩꯕ꯭ꯔꯥ ꯀꯗꯥꯏꯗ ꯂꯩꯕ꯭ꯔꯣ
ꯇꯗ ꯅꯠꯇꯗ
ꯂꯝꯄꯥꯛꯇ
ꯗꯨꯀꯥꯟ ꯃꯃꯥꯡꯗ ꯐꯝꯃꯤꯕ
ꯑꯣ ꯑꯆꯥ ꯑꯆꯥ ꯑꯆꯥ
ꯕꯣꯜ ꯕꯣꯜ ꯌꯦꯡꯕ ꯃꯐꯝ ꯆꯠꯇꯕ ꯃꯇꯝ ꯌꯥꯎꯔꯗꯤ
ꯑꯣ ꯑꯣ ꯇꯝꯄꯥꯛ ꯅꯣꯏ ꯅꯣꯏꯒꯤ ꯈꯨꯟꯁꯦ ꯇꯝꯄꯥꯛꯇꯔꯥ ꯆꯤꯡꯗꯔꯥ
ꯈꯨꯟ ꯑꯣꯏꯅꯗꯤ ꯆꯤꯡꯗꯅꯤ ꯑꯗꯣ ꯀꯩꯅꯣ ꯍꯟꯗꯛꯁꯦ ꯇꯝ ꯂ ꯍꯥꯏꯕ
ꯑꯦꯟꯒꯤ ꯗꯤꯁꯇ꯭ꯔꯤꯛꯇꯔꯣ
ꯍꯥ
ꯇꯤꯒꯤ ꯗꯤꯁꯇ꯭ꯔꯤꯛꯇꯔꯣ ꯑꯦꯟꯒꯤ ꯗꯤꯁꯇ꯭ꯔꯤꯛꯇꯔꯣ
ꯇ ꯇ
ꯑꯣ ꯂꯥꯞꯄꯅꯦ ꯑꯗꯨꯗꯤ ꯈꯔ
ꯍꯣꯏ ꯍꯣꯏ
ꯑꯩꯅ ꯕꯤꯒꯤ ꯗꯤꯁꯇ꯭ꯔꯤꯛꯇ ꯑꯣꯏꯕ
ꯈꯪꯗ꯭ꯔꯕꯣ ꯈꯪꯗꯦ
ꯈꯪꯗ꯭ꯔꯦ ꯀꯣꯟ ꯀꯣꯟꯅ ꯍꯥꯏꯔꯣ ꯀꯣꯟꯅ ꯃꯦꯁꯦꯖ ꯍꯥꯏꯔꯣ
ꯃꯅꯤꯄꯨꯔꯗ ꯄꯨꯈ꯭ꯔꯤ ꯑꯆꯧꯕ ꯑꯃ ꯂꯩꯌꯦꯅ
ꯑꯣ ꯑꯣ ꯑꯣ
ꯈꯉꯦ ꯈꯉꯦ
ꯎꯝ ꯭ ꯂ ꯭ ꯂꯥꯈ ꯄ꯭ꯔꯣ ꯎꯝ ꯑꯗ ꯑꯗꯨ ꯌꯧꯗ꯭ꯔꯤꯉꯩꯗꯂ ꯑꯗꯨꯒꯤ ꯌꯧꯗ꯭ꯔꯤꯉꯩꯗ ꯀꯤꯂꯣꯃꯤꯇꯔꯁ ꯀꯨꯟꯃꯨꯛ ꯌꯧꯗ꯭ꯔꯤꯉꯩꯗ ꯂꯩꯌꯦꯔ
ꯑꯣ ꯑꯣ ꯐꯒꯦ ꯈꯪ
ꯎꯝ ꯃꯦꯟ ꯔꯣꯗꯀꯤ ꯃꯅꯥꯛꯇ ꯂꯩꯕ
ꯅꯣꯏ ꯅꯣꯏꯗꯤ ꯀꯩꯅꯣ ꯎꯝ ꯣꯔꯦꯟꯇꯁꯤꯀꯤ ꯆꯇ꯭ꯔꯔꯕ
ꯑꯁ ꯉꯁꯤ ꯑꯣꯐ ꯂꯩꯌꯦ ꯉ ꯉꯔꯥꯡ ꯆꯠꯂꯦ ꯍꯜꯂꯛꯑꯦ ꯉꯔꯥꯡ ꯄꯨꯡ ꯃꯉꯥꯗ ꯆꯠꯂꯦ ꯑꯗꯨꯒ ꯑꯌꯨꯛ ꯄꯨꯡ ꯇꯔꯨꯛꯇ ꯍꯜꯂꯛꯑꯦ ꯉꯁꯤꯗꯤ ꯑꯣꯐ ꯂꯩꯔꯦ ꯍꯌꯦꯡ ꯑꯃꯨꯛ ꯆꯠꯀꯅꯤ ꯅꯨꯃꯤꯠꯈꯛ ꯅꯨꯃꯤꯠ ꯑꯃꯈꯛꯇꯪ ꯑꯣꯐ ꯂꯩꯌꯦ
ꯑꯣ ꯅꯣꯏ ꯅꯣꯏꯔꯣꯝꯗ ꯌꯥꯝ ꯀꯟꯅ ꯇꯧꯕꯗ
ꯍꯣꯏ ꯍꯧꯖꯤꯛꯇꯤ ꯌꯥꯝꯅ ꯀꯜꯂꯦꯗ ꯑꯩꯈꯣꯏꯔꯣꯝꯗꯗꯤ ꯌꯥꯝꯅꯁꯨ ꯀꯟꯗꯦ ꯑꯗꯣ ꯅꯣꯔꯃꯦꯜꯗ ꯑꯗꯨꯝ ꯈꯔ ꯈꯔꯗꯤ ꯂꯩꯌꯦꯗ
ꯑꯣ ꯅꯍꯥꯟꯗꯤ ꯌꯥꯝ ꯀꯜꯂꯝꯕꯅꯤꯅ
ꯍꯣꯏ ꯅꯍꯥꯟꯗꯤ ꯌꯥꯝ ꯀꯜꯂꯝꯕꯅꯦ
ꯍ
ꯅꯣꯏꯔꯣꯝꯗꯗꯤ ꯀꯟꯕ꯭ꯔꯣ ꯑꯗꯨꯒꯨꯝꯕꯗꯣ
ꯍꯣꯏ ꯑꯈꯣꯏꯗꯥꯗꯤ ꯀꯩꯝ ꯇꯧꯗꯦꯗ
ꯎꯝ ꯅꯣꯏꯗꯗꯤ ꯍꯥꯔꯒꯤ ꯃꯐꯝꯅꯤꯅꯀꯣ
ꯑꯝ
ꯍꯥꯥꯔꯒꯤ ꯃꯐꯝꯅꯤꯅ ꯃꯦꯖꯣꯔꯤꯇꯤꯅ ꯍꯥꯔ ꯑꯣꯜ ꯂꯩꯔꯕꯅꯤꯅ ꯀꯦꯗꯤ ꯂꯩꯔꯝꯃꯣꯏꯕ
ꯍꯣꯏ ꯀꯦ ꯑꯈꯣꯏ ꯑꯥ ꯍꯥꯏꯗꯤ ꯑꯈꯣꯏ ꯈꯨꯟꯗ ꯌꯥꯎꯗ꯭ꯔꯤꯉꯩꯗꯗꯤ ꯂꯩꯕꯅꯦ
ꯑꯣ
ꯑꯗꯨ ꯑꯗꯨ ꯀꯌꯥꯝ ꯇꯧꯗꯦ ꯃꯣꯏꯅ
ꯎꯝ ꯎꯝ
ꯑꯈꯣꯏꯔꯣꯝꯗꯗꯤ ꯃꯣꯏꯅ ꯃꯦꯖꯣꯔꯤꯇꯤ ꯂꯩꯕꯅꯤ
ꯑꯣ ꯑꯠꯆꯥ ꯑꯠꯆꯥ
ꯑꯗꯨꯁꯨ ꯀꯔꯤꯝꯕꯨꯗꯤ ꯇꯧꯗꯦ ꯍꯥꯏꯗꯤ ꯈꯪ ꯈꯪꯅꯕ ꯉꯥꯛꯇꯅꯦꯕ
ꯎꯝ ꯎꯝ ꯑꯩꯈꯣꯏꯁꯨ ꯑꯗꯨꯗꯤ
ꯈꯨꯟ ꯃꯆꯥ ꯃꯆꯥ ꯂꯩꯕꯀꯣ
ꯑꯣ ꯑꯣ ꯀꯦꯒꯤ ꯈꯨꯟ ꯃꯆꯥ ꯃꯆꯥ ꯂꯩꯕ
ꯑꯥ ꯑꯗꯨ ꯌꯥꯝꯗꯤ ꯌꯥꯝꯕ
ꯑꯣ ꯑꯣ ꯑꯣ
ꯃꯆꯥ ꯃꯆꯥ ꯑꯣꯏꯔꯁꯨ
ꯑꯣ ꯑꯣ
ꯇꯔꯥꯒꯨꯝꯕ ꯂꯩꯔꯝꯒ
ꯎꯝ ꯑꯗꯨꯕꯨ ꯅꯣꯏ ꯑꯗꯨꯕꯨ ꯍꯥꯔꯅꯗꯤ ꯃꯦꯖꯣꯔꯤꯇꯤ ꯑꯣꯏꯔꯝꯒꯅꯤꯅ
ꯑꯩꯈꯣꯏꯕꯨꯗꯤ ꯂꯩꯗꯤ ꯂꯩꯌꯦ ꯑꯗꯨ ꯈꯨꯟ ꯃꯔꯤ ꯈꯨꯟ ꯃꯔꯤꯒꯨꯝꯕ ꯂꯩ ꯑꯩꯈꯣꯏꯖꯨ ꯆꯥꯎꯗꯤ ꯆꯥꯎꯕꯀꯣ ꯑꯩꯈꯣꯏꯅ
ꯎꯝ ꯎꯝ ꯎꯝ
ꯃꯣꯏꯒꯤꯗꯤ ꯄꯤꯛꯑꯒ ꯌꯥꯝꯕ
ꯎꯝ ꯃꯣꯏꯗꯤ ꯗꯨꯅꯦ ꯃꯣꯏꯒꯤꯗꯤ ꯄꯤꯛꯂꯒ ꯂꯝꯗꯣ ꯑꯣꯀꯨꯄꯥꯏ ꯇꯧꯕꯅꯦꯕ
ꯍꯣꯏ
ꯎꯝ
ꯃꯆꯦꯠ ꯃꯆꯦꯠ ꯈꯛ ꯂꯥꯛꯑꯒ ꯀꯣ
ꯎꯝ ꯍꯣꯏ
ꯀꯣꯛ ꯁꯅꯕꯅꯤ ꯃꯣꯏꯗꯤ ꯂꯩꯅꯤꯡꯉꯥꯏ
ꯎꯝ ꯃꯤ ꯌꯥꯝꯗ꯭ꯔꯁꯨ ꯃꯣꯏꯗꯤ ꯑꯗꯨꯝ ꯃꯤ ꯈꯨꯟ ꯑꯃꯗ ꯌꯨꯝ ꯇꯔꯥ ꯑꯥ ꯂꯩꯔꯗꯤ ꯑꯗꯨꯝ ꯈꯨꯟ ꯑꯃ ꯁꯥꯔꯦꯕ ꯃꯣꯏꯗꯣ
ꯍꯣꯏ
ꯎꯝ ꯅꯪꯁꯦ ꯑꯦꯜ ꯂꯥ ꯑꯥꯔꯥ
ꯑꯥꯔꯅꯦ
ꯑꯣ ꯃꯅꯩꯀꯣ ꯑꯗꯨꯗꯤ
ꯍꯣꯏ ꯃꯅꯩ
ꯅꯪꯒꯤ ꯋꯥ ꯉꯥꯡꯕ ꯏꯁꯇꯥꯥꯏꯜꯗꯣ ꯑꯦꯜ ꯃꯥꯟꯕ
ꯑꯦꯜ ꯅꯠꯇꯦ
ꯄꯤꯌꯣꯔ ꯑꯥꯔꯅꯦꯅ
ꯍꯣꯏ ꯃꯥꯅꯤ
ꯎꯝ ꯑꯩꯁꯨ ꯐꯔꯅꯦꯗ
ꯄꯨꯡ ꯑꯅꯤꯗ ꯑꯣꯏꯕꯅꯤꯅ ꯑꯁ ꯉꯥꯏꯕꯗ ꯋꯥꯒꯅꯤꯅꯦ ꯉꯁꯤꯗꯤ
ꯍꯟꯗꯛꯇꯤ ꯈꯔ ꯋꯥꯒꯗꯕꯅꯤ ꯌꯦꯡꯅꯤꯡꯅꯗꯤ
ꯎꯝ ꯁꯤꯗ ꯑꯩꯈꯣꯏ ꯑꯁꯤꯗꯗꯤ ꯁꯤꯡꯖꯨ ꯆꯥꯅꯤꯡꯉꯥꯏ ꯃꯤꯃꯤ ꯀꯔꯤ ꯀꯔꯥꯗꯣ ꯂꯩꯔꯒ ꯊꯝꯈ꯭ꯔꯦꯕ ꯍꯥꯟꯅ
ꯎꯝ ꯑꯗꯨ ꯅꯨꯡꯉꯥꯏꯕꯅꯤ
ꯎꯝ ꯍꯣꯏ ꯎꯝ
ꯑꯩꯈꯣꯏ ꯑꯩꯈꯣꯏꯗꯁꯨ ꯃꯤ ꯈꯔꯗꯤ ꯂꯥꯛꯑꯒ ꯄꯣꯠ ꯆꯩ ꯂꯧꯔꯒ ꯆꯠꯈꯤꯕꯅꯤ
ꯎꯝ
ꯃꯣꯏꯗꯤ ꯆꯥꯛ ꯐꯥꯎ ꯊꯣꯡꯉꯒ ꯆꯥꯔꯒ ꯌꯦꯡꯕꯅꯤꯅꯦ
ꯑꯩꯈꯣꯏꯗꯤ ꯁꯨꯃꯥꯏꯅ ꯇꯧꯗꯕ ꯑꯩꯈꯣꯏꯗꯤ ꯆꯨꯝꯅ ꯉꯥꯏꯔꯒ ꯌꯦꯡꯕꯗꯣ
ꯎꯝ
ꯃꯤꯁꯨ ꯈꯔ ꯀꯩꯅꯣ ꯃꯤ ꯃꯔꯤ ꯇꯨꯃꯈꯥꯅꯤꯕꯣ ꯑꯩꯈꯣꯏꯒꯤ
ꯎꯝ ꯎꯝ ꯎꯝ
ꯅꯣꯏꯗꯤ ꯌꯥꯝꯕ꯭ꯔꯥ
ꯌꯥꯝꯗꯦꯗ ꯑꯩꯈꯣꯏꯁꯨ ꯃꯤ ꯃꯔꯤ ꯃꯉꯥ ꯍꯧꯗꯣꯏ ꯈꯛꯇꯅꯤꯗ ꯍꯥꯟꯅꯗꯤ ꯌꯥꯝꯕꯅꯦ ꯍꯧꯖꯤꯛꯇꯤ ꯌꯥꯝꯗ꯭ꯔꯦꯗ
ꯑꯣ ꯑꯣ
ꯍꯥꯟꯅꯗꯤ ꯃꯤ ꯇꯔꯥ ꯇꯔꯥ ꯍꯦꯟꯕꯁꯨ ꯂꯩꯌꯦ ꯃꯣꯏꯅ ꯂꯩꯕꯅꯤ ꯉꯁꯤꯗꯤ ꯏꯃꯥꯟꯅꯕ ꯈꯔꯗꯣ ꯃꯣꯏꯁꯨ ꯉꯁꯤꯗꯨ ꯗ꯭ꯌꯨꯇꯤ ꯇꯥꯕ
ꯑꯣ
ꯎ ꯑꯩꯈ ꯉꯁꯤ ꯏꯃꯥꯟꯅꯕꯒ ꯑꯩ ꯏꯃꯥꯟꯅꯕ ꯑꯍꯨꯝ ꯃꯥ ꯃꯔꯤꯔ ꯑꯩꯈꯣꯏ ꯗ꯭ꯌꯨꯇꯤ ꯇꯥꯗꯦꯕ ꯑꯗꯨꯒꯤ ꯌꯦꯡꯕ ꯄꯨꯂꯞ ꯑꯣꯏꯅꯔꯗꯤ ꯌꯥꯝꯅ ꯂꯩꯔꯝꯃꯤ ꯗ꯭ꯌꯨꯇꯤ ꯆꯠꯄ ꯃꯤꯁꯨ ꯂꯩꯌꯦꯕ ꯏꯃꯥꯟꯅꯕꯁꯤꯡ
ꯑꯗꯨꯒꯤ
ꯑꯩꯈꯣꯏꯗ ꯃꯤ ꯈꯔꯗꯤ ꯀꯅꯣ ꯀꯨꯟꯊ꯭ꯔꯥ ꯀꯨꯟꯊ꯭ꯔꯥꯅꯤ ꯍꯥꯏꯅꯦ ꯃꯣꯏ ꯌꯦꯡꯁꯦ ꯄꯣꯠꯆꯥꯏ ꯗꯨꯀꯥꯟꯗ ꯄꯣꯠꯆꯥꯏ ꯂꯧꯕꯒꯤ ꯂꯥꯛꯄꯅꯦꯕ
ꯑ
ꯃꯤ ꯀꯨꯟꯊ꯭ꯔꯥꯅꯤ ꯍꯥꯏ ꯃꯣꯏꯒꯤ
ꯎꯝ
ꯑꯗꯨ ꯃꯤ ꯃꯉꯥ ꯇꯔꯨꯛ ꯑꯗꯨꯒꯨꯝꯕ ꯈꯛ ꯍꯥꯏꯗꯤ ꯀꯩꯅꯣ ꯍꯣꯏ ꯃꯤ ꯇꯔꯨꯛ ꯈꯛꯇꯅꯤ ꯄꯣꯠ ꯆꯩ ꯂꯧꯒꯗꯕ ꯑꯗꯨ ꯃꯤ ꯀꯨꯟꯊ꯭ꯔꯥꯅ ꯆꯥꯒꯗꯕ
ꯃꯤ ꯑꯗ ꯃꯤ ꯑꯇꯣꯞꯄꯗꯤ ꯆꯥꯕꯒꯤ ꯈꯛꯇꯅꯤ
ꯎꯝ ꯌꯥꯎꯗꯤ ꯌꯥꯎꯗꯕ
ꯄꯩꯁꯥꯗꯣ ꯃꯣꯏꯅ ꯄꯤꯗꯕ
ꯎꯝ ꯄꯩꯁꯥ ꯈꯥꯏꯕꯗꯤ ꯃꯤ ꯇꯔꯨꯛ ꯈꯛꯇ ꯈꯥꯏꯕ
ꯑꯥ ꯆꯥꯕꯗꯤ ꯃꯤ ꯀꯨꯟꯊ꯭ꯔꯥ
ꯌꯥꯝ ꯍꯩꯌꯦꯅꯦ ꯃꯤꯗꯨ ꯃꯤꯁꯤꯡꯗꯣ
ꯍꯣꯏ ꯑꯩꯈꯣꯏꯁꯨ ꯂꯥꯁ ꯗꯦꯗ ꯆꯠꯀꯅꯤ
ꯑ
ꯍꯨꯏ ꯍꯥꯠꯂꯒ ꯆꯥꯛ ꯊꯣꯡꯉꯒ ꯆꯥꯁꯦ ꯍꯥꯏ
ꯎꯝ
ꯂꯥꯁ ꯗꯦꯗꯤ ꯅꯨꯡꯉꯥꯏꯒꯘꯕꯅꯤꯅꯦ
ꯎꯝ ꯍꯣꯏ ꯅꯨꯡꯉꯥꯏꯒꯗꯕꯅꯤ ꯅꯨꯄꯥꯅꯤꯅ ꯅꯨꯡꯉꯥꯏꯊꯣꯛꯀꯗꯕꯅꯤ
ꯈꯔ ꯈꯔ ꯀꯟꯕꯗꯣ ꯇꯧꯁꯜꯂꯒ
ꯏꯁꯤꯡ ꯑ ꯏꯁꯤꯡ ꯈꯔ ꯀꯟꯕꯗꯣ ꯑꯍ
ꯋꯥꯔꯥꯏꯐ
ꯎꯝ ꯑꯁ ꯑꯗꯨ ꯇꯧꯔ ꯑꯗꯨ ꯇꯧꯔꯒ ꯈꯔ ꯀꯩꯅꯣꯗ ꯋꯥ ꯉꯥꯡꯕꯗꯣ ꯅꯨꯡꯉꯥꯏꯕꯅꯦ
ꯑ ꯅꯣꯏꯁꯨ ꯗꯨꯒꯨꯝꯕ ꯇꯧꯅꯕ꯭ꯔꯥ ꯇꯥꯎ
ꯑꯗꯨ ꯇꯧꯔꯒ ꯋꯥ ꯋꯥ ꯉꯥꯡꯕꯗꯤ ꯌꯥꯝ ꯅꯨꯡꯉꯥꯏꯕꯅꯤꯍꯦ
ꯍꯣꯏ ꯅꯣꯏꯁꯨ ꯅꯣꯏꯁꯨ ꯇꯧꯅꯕ꯭ꯔꯥ
ꯑꯩꯗꯤ ꯍꯥꯟꯅꯗꯤ ꯌꯥꯝ ꯇꯧꯔꯝꯃꯦꯗ ꯑꯗꯨ ꯇꯧꯃꯟꯕꯒꯤꯅꯤ ꯅꯗꯕ ꯑꯩꯗꯣ
ꯑꯣ
ꯃꯄꯥ ꯎ ꯃꯄꯥꯟꯗ ꯂꯩꯕ ꯀꯥꯟꯗꯗꯤ ꯑꯁ ꯇꯧꯃꯟꯕꯒꯤ ꯑꯗꯣ ꯌꯥ ꯍꯛꯆꯥꯡꯁꯤ ꯌꯥꯗ꯭ꯔꯕ ꯑꯗꯨꯒꯤ ꯇꯣꯛꯈ꯭ꯔꯦꯗ ꯆꯍꯤ ꯑꯅꯤ ꯁꯨꯔꯦꯗ
ꯇꯧꯁꯨ ꯌꯥꯝꯝ ꯇꯧ ꯃꯟꯒꯅ
ꯎꯝ ꯍꯣꯏ ꯑꯩꯅ ꯃꯄꯥꯟꯗ ꯂꯩꯕ ꯀꯥꯟꯗꯗꯤ ꯎꯝ ꯃꯄꯥꯟꯗ ꯂꯩꯕ ꯀꯥꯟꯗꯗꯤ ꯄꯩꯁꯥ ꯐꯪꯕꯅꯦꯅꯀꯣ ꯑꯁ ꯅꯨꯡꯇꯤ ꯈꯨꯗꯤꯡꯒꯤ ꯑꯗꯨꯝ ꯇꯧꯔꯒ ꯂꯩꯌꯦꯕ
ꯑꯣ
ꯑꯃ ꯍꯥꯞꯇꯣ ꯏꯊꯟꯗ ꯀꯣꯟꯅꯗ꯭ꯔꯦꯕ ꯑꯗꯨ ꯃꯄꯥꯟꯗ ꯂꯩꯕ ꯀꯥꯟꯗꯗꯤ
ꯍꯝꯍꯝ
ꯑꯩꯅ ꯂꯩꯕꯗꯣ ꯀꯩꯅꯣꯗ ꯑꯁꯤꯒꯤ ꯍꯣꯡꯕ ꯃꯐꯝꯗꯨꯅꯦꯕ ꯂꯩꯇꯣꯏꯅ
ꯑꯣ
ꯑꯗꯨꯒꯤ
ꯍꯣꯏ ꯍꯣꯏ ꯃꯅꯥꯛꯇꯨꯁꯨ ꯌꯥꯝ ꯍꯣꯡꯉꯤ
ꯑꯍ
ꯑꯗꯨꯒꯤ ꯃꯤ ꯈꯔꯗꯤ ꯂꯝꯕꯤꯗ ꯖꯤꯛ ꯆꯥꯛ ꯆꯥꯔ
ꯎꯝ